ꯑꯣ
ꯀꯔꯤꯕ꯭ꯔꯣ꯫
ꯀꯩꯗꯧꯔꯝꯃꯤꯅꯣ꯫ ꯑꯁ ꯀꯩꯗꯧꯔꯝꯃꯤꯅꯣ꯫
ꯁꯨꯝ ꯂꯩꯔꯝꯕꯅꯦ ꯁꯨꯝ ꯂꯩꯔꯝꯕꯥ꯫
ꯑꯣ ꯅꯪꯗꫭ ꯉꯁꯤꯗꯤ ꯊꯕꯛ ꯃꯌꯥꯝ ꯇꯧꯋꯦ ꯍꯥꯏꯌꯦ ꯀꯩꯀꯩ ꯊꯕꯛꯅꫭ ꯅꯪ ꯇꯧꯔꯤꯁꯤꯕꯣ꯫
ꯈꯣꯏꯗꯤ ꯊꯕꯛ ꯌꯥꯝꯃꯤꯍꯦ ꯉꯁꯤꯗꯤ꯫ ꯀꯩ ꯅꯪ ꯕꯦꯛ ꯍꯜꯂꯛꯏꯗ ꯁ꯭ꯄꯤꯀꯔ꯫ ꯃꯅꯤꯡ ꯍꯜꯂꯛꯑꯦ ꯕꯁ ꯏꯁ꯭ꯄꯤꯀꯔ ꯁꯝꯕ꯭ꯔꯣ꯫
ꯑꯩꯗꯤ ꯑꯗꯨꯒꯨꯝꯕ ꯑꯝꯇ ꯌꯨꯁ ꯇꯧꯗꯦ꯫ ꯑꯗꯨꯗꯤ ꯈꯪꯇꯦ꯫ ꯏꯕꯥꯅꯤꯒꯤ ꯋꯥꯔꯤꯁꯦ ꯀꯅꯥꯒꯨꯝꯕ ꯇꯥꯔꯒ ꯏꯁꯄꯤꯀꯔꯗꯒ ꯌꯥꯎꯔꯥ ꯖꯥꯠꯂꯥ ꯏꯕꯥꯅꯤ ꯅꯠꯇꯕꯤꯗ꯫
ꯑꯗꯨꯁꯨ ꯑꯣꯏꯊꯣꯛꯄ ꯌꯥꯕ ꯂꯩꯇ꯭ꯔꯥ꯫ ꯇꯥꯗꯤ ꯇꯥꯕ꯭ꯔꯣ꯫ ꯍꯜꯂꯣ꯫ ꯍꯜꯂꯣ꯫ ꯇꯥꯗꯤ ꯇꯥꯕ꯭ꯔꯣ꯫
ꯑꯩꯗꯤ ꯅꯪ ꯊꯝꯔꯕ꯭ꯔꯥ ꯁꯤꯅꯤ ꯅꯦꯠꯋꯥꯛ ꯌꯥꯗ꯭ꯔꯕꯗꯤ ꯍꯧꯔꯕ꯭ꯔ ꯁꯤꯅꯤ꯫ ꯃꯣꯏ ꯅꯦꯠꯋꯥꯛꯁꯦ ꯈꯔ ꯅꯨꯡꯉꯥꯏ ꯐꯠꯇꯦꯀꯣ꯫
ꯎꯝ꯫
ꯆꯝꯕ꯭ꯔꯥ꯫
ꯎꯝ꯫
ꯅꯪꯅꯅꯦ ꯊꯝꯗ꯭ꯔꯒꯗꯤ ꯀꯩꯁꯨ ꯇꯧꯗꯕꯅꯦ ꯄꯥꯛꯇꯤ꯫ ꯊꯝ ꯇꯠꯇꯤ ꯇꯠꯀꯟꯗꯕꯅꯦ ꯌꯥꯔꯤꯉꯩ ꯊꯝ ꯑꯗꫭ ꯅꯪ ꯀꯩꯀꯩ ꯊꯕꯛꯅꯣ ꯉꯁꯤ ꯇꯧꯔꯛꯏꯅ ꯆꯥꯛ ꯆꯥꯕꯒꯤ ꯋꯥꯐꯝꯗꯤ ꯌꯥꯎꯗꯦ꯫
ꯅꯪ ꯇꯧꯁꯤꯟꯅꯔ ꯌꯥꯝ ꯆꯥꯒꯟꯕꯅꯤꯅꯦ
ꯍ‌ꯦꯔꯥ ꯄꯪꯍꯥꯅꯁꯨ ꯈꯟꯖꯜꯂꯨꯅꯨꯗ ꯈꯣꯏ ꯋꯥꯔꯗ‌ꯦꯟ ꯅꯨꯄꯥ ꯑꯅꯤ ꯂꯩꯔꯤ ꯅꯪ ꯂꯥꯟꯅ ꯀꯩꯁꯨ ꯈꯟꯕꯤꯒꯅꯨ ꯑꯥꯏ ꯐꯃꯨꯡꯁꯤꯗꯤ ꯃꯣꯏ ꯑꯉꯥꯡꯒꯤ ꯐꯃꯨꯡꯁꯤ ꯃꯣꯠꯂ ꯂꯩꯔꯝꯃ‌ꯦ ꯅꯍꯥꯟꯒꯩꯗꯤ ꯅꯥꯟ ꯅꯥꯟ ꯂꯩꯔꯝꯕꯅꯤ
ꯀꯩꯗꯧꯔꯅꯣ
ꯅꯪ ꯂꯥꯛꯀꯅꯤ ꯈꯪꯕꯩꯅꯦ ꯆꯃꯣꯠꯅꯕ ꯅꯨꯄꯥꯥꯃ ꯂꯥꯛꯇꯣꯔꯦꯅ
ꯍꯩꯏ ꯑꯩ ꯃꯁꯥꯗꯤ ꯌꯥꯝ ꯅꯥꯟꯖꯕꯅꯦ ꯑꯗꯨꯝꯕꯗꯤ ꯍꯥꯏꯒꯅꯨ ꯉꯁꯥꯏꯒꯤ ꯀꯥꯔꯗꯣ ꯗꯨꯝ ꯐꯖꯕ꯭ꯔꯥ
ꯎꯝ
ꯁꯤꯛꯁ ꯂꯥꯛꯈ ꯍꯥꯏꯕ
ꯎꯝ ꯁꯚꯦꯟ ꯁꯚꯦꯟ ꯎꯝ ꯁꯤꯛꯁꯅ ꯎꯝ
ꯂꯣꯟ ꯊꯤꯔ ꯂꯩꯌꯨ ꯀꯩꯅꯣ ꯎꯝ
ꯇꯨ ꯂꯥꯛꯁ ꯄꯤꯔꯗꯤꯅꯦ
ꯎꯝ
ꯊꯥ ꯑꯃꯗꯅꯦ ꯇꯦꯟ ꯇꯦꯟ ꯊꯤ ꯌ‌ꯦ ꯆꯍꯤ ꯃꯔꯤ ꯃꯉꯥꯔ ꯀꯌꯥꯅꯣ ꯑꯗꯨꯗ ꯂꯣꯏꯁꯟꯕ
ꯃꯥꯏꯄꯦꯃ ꯆꯍꯤ ꯃꯉꯥ
ꯎꯝ ꯆꯍꯤ ꯃꯉꯥꯔ ꯑ ꯍꯣꯏ
ꯉꯝꯃꯣꯏ ꯉꯝꯃꯣꯏ
ꯂꯣꯟ ꯂꯣꯟꯊꯤꯗꯕꯤ ꯂꯣꯟꯊꯤꯗꯕꯤꯗ ꯁꯠ ꯂꯥꯎꯅ ꯂꯩꯕꯅꯗꯤ ꯈ꯭ꯋꯥꯏ ꯐꯩ
ꯀꯤꯗꯅꯤ ꯅꯥꯝꯃ ꯌꯣꯟꯊꯣꯛꯎꯔꯣ
ꯍꯥꯥ
ꯀꯤꯗꯅꯤ ꯅꯥꯝꯃ ꯌꯣꯟꯊꯣꯛꯎꯔꯣ
ꯅꯣ ꯅꯣ ꯅꯣ ꯅꯣ ꯑꯩ ꯀꯤꯠꯅꯤꯁꯦ ꯑꯩ ꯑꯗꯨꯝ ꯌꯥꯎꯖꯈꯤ ꯁꯅꯨꯨ ꯑꯩ ꯑꯗꯨꯝ ꯊꯧꯗ꯭ꯔꯁꯨ ꯌꯥꯏ ꯀꯣ
ꯀꯩꯅꯣ ꯀꯤꯗꯅꯤ ꯌꯥꯎꯗ꯭ꯔꯁꯨ ꯌꯥꯏ ꯀꯩꯅꯣ ꯀꯥꯔꯕꯨ ꯊꯧꯔꯗꯤ
ꯑꯦꯍ‌ꯦ ꯑꯗꯨꯗꯤ ꯇꯜꯂꯦꯍꯦ ꯅꯪꯒꯤ ꯅꯅꯥꯛꯇ ꯑꯊꯨꯕ ꯃꯇꯝꯗ ꯑꯩꯅ ꯒꯥꯔꯤ ꯊꯧꯊꯔ ꯂꯥꯛꯑꯗꯝꯅꯦ
ꯎꯝ ꯎꯆꯦꯛ ꯇꯣꯡꯉꯔ‌ꯣ ꯂꯥꯛꯇꯣꯢꯖꯦ
ꯍꯥ
ꯥꯎꯆꯦꯛꯂꯣ ꯅꯪ ꯇꯣꯡꯉꯛꯇꯣꯏꯖꯦ
ꯃꯥꯟꯅꯦ
ꯒꯥꯔꯤ ꯃꯆꯥ ꯑꯅꯤ ꯁꯝꯖꯟꯅꯔꯣ ꯀꯥꯔꯒꯤ ꯕꯣꯗꯤꯗꯨꯃ ꯎꯞꯁꯜꯂꯣ ꯗꯨꯒ ꯗꯨꯝ ꯊꯧꯔ ꯗꯨꯝ ꯌꯥꯏ
ꯌꯥꯕꯖꯥꯠꯅꯤ ꯗꯨꯁꯨ ꯂꯥꯏꯔꯕ ꯑꯩꯈꯣꯏꯒꯤꯗꯤ ꯑꯗꯨꯒꯨꯝꯕ ꯑꯗꯨ ꯑꯗꯨꯃꯥꯏꯅ ꯊꯧꯗꯣꯏ ꯁꯔꯨꯄꯨꯗꯤ ꯕꯣꯏꯗ ꯕꯣꯏꯗ ꯌꯦꯛꯑ ꯌꯦꯛꯑꯒ ꯆꯤꯟꯅ ꯙꯨꯔ ꯍꯥꯏꯕꯗꯤ
ꯑꯗꯨꯁꯨ ꯌꯥꯏ
ꯕꯥꯕꯥ ꯆꯠꯈ꯭ꯔꯕꯣ ꯑꯩ ꯆꯥꯗꯣꯏꯅꯦ ꯑꯩ ꯆꯥꯍꯧꯒꯦ ꯅꯪ ꯈꯔ ꯂꯧꯍꯧꯔꯣ
ꯂꯧꯊꯣꯛ ꯑ ꯆꯥꯕꯅꯤ ꯌꯥꯝ ꯍꯥꯎꯔꯤꯖꯦ ꯊꯕꯛ ꯆꯤꯟꯗꯦꯗ
ꯎꯝ
ꯃꯨꯟꯅꯔꯤꯕ ꯑꯆꯥꯄꯣꯠ
ꯎꯝ ꯌꯥꯝ ꯅꯨꯡꯉꯥꯏꯕ ꯋꯥꯔꯤꯅꯤ
ꯇꯞꯅ ꯇꯞ
ꯍꯧꯖꯤꯛ ꯀꯩꯗꯧꯔꯤꯅꯣ ꯑꯗꯨꯌꯥꯝ ꯆꯤꯟꯕꯗꯧꯅ ꯇꯧꯔꯤꯁꯤꯕꯣ
ꯑꯩꯁꯦ ꯉꯁꯤ ꯆꯤꯟꯗꯦꯗ ꯑꯩꯁꯦ
ꯎꯝ
ꯌꯨꯝꯗ ꯀꯣꯏꯔꯛꯑꯦ ꯀꯣꯏꯆꯠ ꯆꯠꯂꯤꯌꯦ ꯂꯩꯕꯝ ꯂꯩꯇ꯭ꯔꯦ ꯑꯗꯨꯒꯤ ꯀꯣꯏꯆꯠ ꯆꯠꯂꯤꯕ ꯑꯃꯗ ꯑꯃꯨꯛ ꯆꯠ ꯑꯃꯗ ꯑꯃꯨꯛ ꯆꯠ
ꯑꯦ ꯅꯪꯒꯤꯗꯃꯛꯇ ꯑꯩ ꯂꯩꯔꯤꯁꯤꯗꯤ ꯆꯥꯎꯅ ꯂꯥꯛꯑꯣ ꯀꯩꯗꯧꯕꯩ ꯋꯥꯔꯤꯅꯣ ꯀꯔꯤ ꯋꯥꯠꯄ ꯂꯩꯒꯦ ꯅꯪ ꯑꯗꯨꯌꯥꯝ ꯅꯤꯡꯉꯝꯗꯅ ꯂꯩꯔꯤꯗꯨꯕꯣ
ꯎꯝ ꯁꯟ ꯋꯥꯠꯂꯦ ꯁꯟ
ꯀꯩ ꯅꯨꯡꯉꯥꯏꯇꯕ ꯂꯩꯒꯦꯕ
ꯁꯟ ꯋꯥꯠꯄꯒꯤ ꯅꯨꯡꯉꯥꯏꯇꯕ ꯂꯩꯌꯦ
ꯎꯝ
ꯅꯨꯡꯉꯥꯏꯇꯕꯗꯨꯗ ꯅꯨꯡꯉꯥꯏꯇꯦ ꯍꯥꯏꯕ ꯍꯥꯏꯌꯨ
ꯑꯩ ꯍꯧꯖꯤꯛ ꯅꯨꯡꯉꯥꯏꯒꯗꯕ ꯄꯣꯠ ꯑꯃ ꯂꯩꯌꯦ
ꯑꯥ
ꯑꯩꯅ ꯍꯧꯖꯤꯛ ꯅꯨꯡꯉꯥꯏꯒꯗꯕ ꯑꯃ ꯂꯩꯌꯦꯕ
ꯀꯩ
ꯀꯩꯒꯨꯝꯕ ꯅꯪꯅ ꯀꯛꯆꯤꯡꯗꯒꯤ ꯀꯛꯆꯤꯡ ꯕꯣꯔꯥ ꯂꯩꯔꯛꯂꯕꯗꯤ
ꯎꯝ
ꯌꯥꯝ ꯅꯨꯡꯉꯥꯏꯒꯅꯤ ꯑꯗꯨꯒ ꯄꯤꯔꯝꯃꯨ ꯀꯛꯆꯤꯡ ꯕꯣꯔꯥ ꯁꯥꯐꯝꯗꯒꯤꯅꯦ ꯂꯩꯕꯗꯣ
ꯕꯣꯔꯥ ꯁꯥ ꯑꯥ
ꯃꯌꯥꯝ ꯌꯥꯝꯃꯦꯍꯦ
ꯌꯥꯝꯃꯦ ꯑꯗꯨꯗꯤ ꯂꯨꯄꯥ ꯌꯥꯡꯈꯩꯒꯤꯅꯦ ꯇꯥꯕ꯭ꯔꯥ ꯃꯌꯥꯝ ꯇꯧꯋꯦ ꯑꯩꯍꯦ ꯑꯗꯨ ꯑꯗꯨꯏ ꯃꯐꯝꯗꯣ ꯍꯧꯖꯤꯛ ꯍꯧꯖꯤꯛꯇꯤ ꯍꯥꯡꯉꯝꯃꯔꯣꯏꯌꯦ ꯊꯦꯡꯉꯟ ꯍꯌꯦꯡ ꯅꯣꯡꯃ ꯏꯕꯥꯅꯤ ꯀꯣꯏꯊꯔ ꯆꯠꯄꯗꯤ ꯀꯥꯔꯒ ꯁꯠ ꯂꯥꯎꯅ
ꯎꯝ
ꯌꯥꯕ꯭ꯔꯣ
ꯕꯣꯔꯥꯂꯩꯕ ꯆꯠꯇꯣꯏꯕ ꯀꯥꯔꯇꯣꯡꯉꯒ
ꯌꯦꯁ
ꯌꯥꯔꯦ ꯗꯨꯗꯤ ꯕꯁ ꯇꯣꯡꯉꯒ ꯁꯣꯏꯕꯨꯝ ꯆꯕ ꯑꯣꯏꯅ ꯆꯠꯂꯖꯤ
ꯍꯣꯏ
ꯕꯁ ꯇꯣꯡꯉꯒ ꯁꯣꯏꯕꯨꯝ ꯆꯥꯕ ꯆꯠꯄꯗꯣ ꯊꯤ ꯕꯤꯠ ꯂꯩꯕꯅꯦ
ꯌꯥꯗꯦ ꯌꯥꯅꯕꯇꯧ ꯀꯩꯗꯧꯔꯒꯦ ꯇ꯭ꯔꯥꯏ ꯏꯠ ꯑꯩꯉꯣꯟꯗꯗꯤ ꯊꯣꯛꯑꯦ ꯅꯪ ꯐꯣꯟꯗꯣ ꯌꯥꯗꯕꯩ ꯑꯩ ꯌꯥꯔꯤꯗꯨꯗꯤ ꯅꯪ ꯎꯔꯤ ꯅꯠꯇ꯭ꯔꯥ ꯑꯗꯨꯗ ꯗ ꯃꯦꯟ ꯄ꯭ꯔꯣꯕ꯭ꯂꯦꯝ ꯏꯁ ꯌꯣꯔ ꯄ꯭ꯔꯣꯕ꯭ꯂꯦꯝ ꯏꯁ ꯅꯣꯠ ꯃꯥꯏ ꯄ꯭ꯔꯣꯕ꯭ꯂꯦꯝ
ꯎꯝ
ꯑꯩꯈꯣꯏ ꯑꯣꯖꯥꯅ ꯑꯪꯀ ꯇꯥꯛꯊꯔꯤ
ꯎꯝ
ꯇꯥꯛꯊꯧ ꯇꯥꯛꯊꯧ ꯇꯥꯛꯊꯧ ꯀꯩ ꯀꯣꯏꯁꯟꯅꯣ ꯌꯦꯡꯒꯦ
ꯈ꯭ꯋꯥꯏ ꯅꯨꯡꯉꯥꯏꯇꯕ ꯑꯃ ꯍꯥꯏꯌꯨꯔꯥ
ꯎꯝ
ꯈ꯭ꯋꯥꯏ ꯅꯨꯡꯉꯥꯏꯇꯕ ꯄꯣꯠ ꯑꯃ ꯍꯥꯏꯌꯨꯔꯥ
ꯎꯝ
ꯍꯋꯥꯏꯖꯦ ꯁꯨꯝ ꯆꯥꯔꯒ ꯌꯥꯗꯩ ꯄꯜꯂ ꯄꯠ ꯂꯥꯎ ꯆꯣꯡꯊꯣꯛꯑ ꯃꯈꯥ ꯇꯥꯒꯤꯕꯗꯣ
ꯑꯣ ꯃꯥꯏ ꯈꯣꯗ ꯑꯥꯏ ꯔꯦꯜꯂꯤ ꯑꯟꯍꯦꯄꯤ
ꯕꯦꯔꯤ ꯕꯦꯔꯤ ꯁꯦꯗ
ꯏꯍꯦ
ꯉꯁꯤꯗꯤ ꯀꯩ ꯀꯩ ꯕꯣꯜ ꯂꯩ ꯀꯅꯥ ꯀꯅꯥ ꯕꯣꯜ ꯂꯩ ꯈꯪꯕ꯭ꯔ ꯉꯁꯤ ꯀꯅꯥꯏ ꯀꯅꯥꯏ ꯕꯣꯜ ꯂꯩ
ꯉꯁꯤꯁꯦ ꯑꯩꯈꯣꯏꯒꯤ ꯑ ꯀꯅꯥꯅꯣ ꯐꯣꯔꯇꯨꯒꯜꯁ ꯀ ꯑꯃ ꯂꯩ ꯍꯥꯏꯌꯦꯡ
ꯄꯨꯔꯇꯨꯒꯜꯗꯤ ꯍꯌꯦꯡꯅꯦ
ꯄꯨꯡ ꯃꯔꯤꯒꯤꯗ
ꯉꯁꯤ ꯅꯨꯡꯗꯥꯡꯒꯤ ꯂꯩꯇꯕ꯭ꯔꯣ
ꯉꯁꯤ ꯅꯨꯡꯗꯥꯡꯒꯤ
ꯎꯝ
ꯉꯁꯤ ꯅꯨꯡꯗꯥꯡꯒꯤ ꯂꯩꯇ ꯉꯁꯤ ꯅꯨꯡꯗꯥꯡꯒꯤ ꯄꯨꯡ ꯀꯩꯅꯣꯗꯗꯤ ꯂꯩꯌꯦꯕꯀꯣ ꯀꯥꯔ ꯀꯩꯅꯣꯝ ꯍꯥꯏꯌꯦ ꯑꯥ ꯑꯩꯈꯣꯏꯒꯤ ꯏꯁꯄꯦꯟꯒꯅꯦ ꯇꯥꯕ꯭ꯔ ꯀꯣꯔꯁꯤꯌꯥ ꯍꯥꯏꯕ꯭ꯔꯥ
ꯀ꯭ꯔꯣꯁꯤꯌꯥꯒ ꯖꯝ ꯄꯣꯔꯇꯨꯒꯜꯒꯅꯦ ꯇꯥꯗꯣꯏꯁꯦ
ꯅꯠꯇꯦ ꯀ꯭ꯔꯣꯠꯁꯤꯌꯥ ꯍꯥꯏ ꯀꯣꯠ ꯑꯃꯗꯤ ꯂꯩ ꯑꯗꯨꯃꯥꯏꯅ
ꯌꯦꯡꯉꯣ ꯑꯝꯇ
ꯀꯥꯔꯇꯤꯀꯣ ꯍꯥꯏꯕ꯭ꯔ ꯀꯥꯔꯇꯤꯑꯥ ꯍꯥꯏꯕ꯭ꯔ ꯑꯃꯗꯤ ꯂꯩ ꯑꯗꯨꯗꯨꯒ ꯉꯁꯥꯏꯒꯤ ꯀꯩꯅꯣꯒ ꯎꯝ ꯏꯁꯄꯦꯟꯒꯅꯦ ꯂꯩꯔꯤꯁꯦ
ꯏꯁꯄꯦꯟꯒ ꯀꯅꯥꯒ
ꯍꯧꯖꯤꯛꯀꯤ ꯑꯃ ꯀꯩꯅꯣꯗꯨꯒ ꯀꯅꯥꯅ ꯆꯥꯛ ꯊꯣꯡꯕꯤꯒꯦ
ꯑꯈꯣꯏ ꯃꯥꯅ ꯊꯣꯡꯉꯦ
ꯃꯃꯥꯅ ꯍꯣꯡꯉꯤ ꯄ꯭ꯂꯁ ꯑꯩ ꯉꯍꯥꯛꯇꯪ ꯇꯣꯏꯂꯦꯠꯇ ꯆꯠꯀꯦ ꯅꯪ ꯌꯥꯔꯕ꯭ꯔ
ꯄꯨꯡ ꯀꯌꯥ ꯇꯥꯔꯒꯦ ꯇꯨꯋꯦꯞꯇꯅꯦ
ꯌꯥꯔꯦꯀꯣ ꯑꯣ ꯍꯣꯏ ꯑꯣꯖꯥ ꯑꯃꯒꯤ ꯋꯥꯏ ꯐꯥꯏ ꯀꯩꯅꯣ ꯀꯅꯦꯛꯁꯟ ꯄꯤꯕ ꯌꯥꯗ꯭ꯔꯦ ꯑꯝꯇ ꯇꯥꯛꯄꯔꯝꯒꯦ ꯍꯥ
ꯀꯩꯅꯣ ꯐꯣꯟꯗꯔꯣ
ꯑꯣ ꯃꯥꯏ ꯁꯃꯥꯔꯠ ꯇꯤꯕꯤꯒ ꯀꯅꯦꯛꯁꯟ ꯇꯧ ꯌꯥꯗꯦꯌꯦ
ꯀꯩ ꯍꯥꯏꯒꯦ
ꯎꯝ ꯏꯁꯃꯥꯔꯠ ꯇꯤꯕꯤ ꯁꯣꯟꯗꯅꯦ ꯀꯔꯤ ꯑꯦꯕ꯭ꯔꯤꯊꯤꯡ ꯑꯣꯜ ꯔꯥꯎꯟ ꯌꯥꯏꯌꯦ ꯑꯗꯨ
ꯎꯝ
ꯆꯠꯂꯣ ꯆꯠꯂꯣ ꯇꯞꯅ ꯇꯞꯅ ꯑꯉꯥꯡ ꯅꯨꯄꯤ ꯃꯆꯥ ꯑꯝꯇꯒꯤ ꯑꯪꯀ ꯑꯃꯁꯨ ꯍꯣꯠꯄꯤꯔꯝꯃꯤ
ꯎꯝ ꯑꯪꯀ ꯇꯥꯛꯄ ꯍꯩꯕ꯭ꯔꯣ ꯅꯪꯕꯣ
ꯅꯨꯉꯥꯏꯔꯤꯕꯣ
ꯑꯪꯀ ꯇꯥꯛꯄ ꯍꯩꯕꯔꯣ
ꯅꯨꯉꯥꯏꯔꯤꯕꯣ ꯑꯈꯣꯏꯊꯥꯏꯅꯒꯤ ꯑꯩꯈꯣꯏ ꯐꯖꯕꯤ ꯂꯩꯔꯥꯡ ꯑꯃ ꯁꯤꯗ ꯂꯩꯔꯝꯃꯦ ꯐꯝꯃꯣ
ꯄꯩꯁꯥ ꯀꯣ
ꯅꯪ ꯅꯤꯡꯁꯤꯡꯉꯤꯕ꯭ꯔꯥ ꯏꯁꯇꯔ ꯗꯨ ꯌꯨ ꯔꯤꯃꯦꯝꯕꯔ
ꯈꯤꯇꯪ ꯍꯥꯞꯄꯝꯃꯣ
ꯀꯩ ꯇꯥꯛꯑꯝꯃꯨꯒꯦ ꯌꯥꯔꯗ꯭ꯔꯣ
ꯐꯝꯃꯣ
ꯀꯅꯥꯅꯣ ꯅꯪ ꯂꯥꯏꯔꯤꯛ ꯇꯥꯛꯏꯗꯨꯕꯨ